ꯌꯥꯥꯕ꯭ꯔꯣ
ꯆꯥꯛ ꯉꯥꯂꯤ ꯅꯨꯄꯤ
ꯍꯥꯥ
ꯆꯀꯅꯥꯗꯦꯕ
ꯎꯝ ꯉꯥꯜꯂꯦ ꯈꯔ ꯉꯥꯟꯅ ꯆꯁꯤꯔꯥꯅ ꯇꯧꯕꯅꯦ
ꯎꯝ
ꯆꯥꯛꯁꯨ ꯆꯥꯛ ꯆꯥꯕꯁꯨ ꯊꯕꯛ ꯑꯃꯅꯤ
ꯑꯗꯨꯅꯦ ꯊꯕꯛ ꯉꯥꯛꯇꯅꯦ ꯇꯨꯝꯕꯁꯨ ꯊꯕꯛ
ꯆꯥꯕꯁꯨ ꯑꯗꯨ ꯂꯣꯏꯔꯗꯤ ꯋꯥꯍꯏ ꯁꯥꯡꯕ ꯑꯃ ꯂꯥꯛꯌꯦꯕ
ꯑꯣ ꯑꯗꯨ ꯑꯩꯗꯤꯀꯣ ꯊꯤ ꯐꯥꯏꯕꯗꯤ ꯍꯅ ꯇꯥꯕ ꯌꯦꯡꯉꯁꯤꯕꯣ
ꯀꯔꯤ
ꯁꯤ ꯍꯥꯏꯗ꯭ꯔꯗꯤꯀꯣ ꯑꯩꯁꯨ ꯑꯗꯨꯃꯥꯏꯅ ꯇꯥꯕꯅꯤꯕꯥ ꯁꯤ ꯍꯥꯏꯥꯏꯕꯣꯟ ꯃꯗꯗꯤ
ꯎꯝ ꯊꯤꯕꯥꯏꯕꯁꯨ ꯊꯕꯛ ꯑꯃꯥꯅꯤ
ꯊꯕꯛ ꯊꯕꯛ ꯈꯛꯇꯥ
ꯑꯃꯥ
ꯎꯝ ꯊꯕꯛ ꯄꯩꯁꯥ ꯄꯩꯁꯥ ꯂꯥꯛꯇꯕ ꯊꯕꯛ ꯈꯛꯇ
ꯎꯝ
ꯄꯩꯁꯥꯒꯤ ꯊꯕꯥꯛꯇꯤ ꯂꯩꯇꯦ
ꯎꯝ
ꯉꯁꯤꯁꯨ ꯀꯦꯔꯒ ꯆꯠꯄ꯭ꯔꯥ ꯑꯩꯈꯣꯏꯒꯤ ꯏꯃꯥꯟꯅꯕꯤꯗꯣ
ꯅꯣꯏ ꯑꯥꯗ ꯆꯠꯄ ꯀꯥꯟꯗꯤ ꯎꯗ꯭ꯔꯣ ꯃꯥꯁꯨ ꯉꯁꯤ ꯂꯥ ꯆꯠꯁꯦ ꯍꯥꯏꯌꯦ ꯍꯥꯏꯗ
ꯑꯩꯅ ꯑꯩꯅꯗꯤ ꯍꯥꯏꯕꯅꯦ ꯉꯁꯤ ꯉꯁꯤ ꯁꯨꯝ ꯀꯛꯑꯁꯤꯅꯅ ꯍꯥꯏꯕ ꯑꯗꯣ ꯃꯥꯗ ꯌꯥꯝ ꯆꯟꯅꯤꯡꯕ ꯁꯥꯕ ꯑꯗꯨꯒꯤꯅꯦ ꯀꯩꯅ‌ꯣꯃꯕꯥ ꯍꯧꯔꯛꯄꯥꯗꯤ ꯑꯩꯅꯅ ꯍꯥꯏꯕꯅꯦ
ꯃꯣꯏ ꯈꯪꯗ꯭ꯔꯦ
ꯅꯨꯄꯥꯁꯨ ꯑꯩꯗꯤ ꯌꯥꯝ ꯁꯥꯎꯅꯤꯡꯉꯦꯗꯥ ꯃꯥꯅ ꯍꯥꯟꯅ ꯅꯨꯄꯤꯗ ꯁꯨꯃꯥꯏꯅ ꯇꯥꯎꯔꯒ ꯍꯧꯖꯤꯛ ꯃꯥꯅꯥ ꯑꯃꯨꯛ ꯂꯥꯛꯑꯦ ꯃꯣꯏꯒꯤ ꯀꯔꯤ ꯍꯥꯏ ꯍꯥꯏꯒꯗ꯭ꯔꯥ ꯁꯅꯄꯣꯠꯀꯨꯝꯅꯀꯣ ꯅꯨꯄꯥꯁꯤꯡꯁꯨ ꯂꯦꯈꯥꯏ
ꯁꯤꯨꯒꯨꯝꯕꯤ ꯌꯥꯗꯦ ꯅꯨꯄꯤꯁꯨ ꯁꯨꯃꯥꯏꯅ ꯇꯥꯎꯕ ꯇꯥꯎꯕ ꯅꯨꯄꯤꯗꯨꯗꯤ ꯑꯩꯗꯤ ꯑꯁ ꯁꯥꯎꯅꯤꯡꯉꯦ ꯅꯨꯄꯥꯁꯨ ꯅꯨꯡꯁꯤꯕ ꯅꯨꯄꯥ ꯑꯃ ꯂꯥꯏꯔꯗꯤ ꯑꯗꯨꯗ ꯆꯠꯂꯣ ꯍꯥꯏꯕ ꯑꯗꯨꯅ ꯄꯦꯟꯕ ꯑꯣꯏꯌꯣ ꯍꯥꯏꯕ ꯍꯧꯖꯤꯛꯁꯤꯦꯆ ꯌꯥꯝ ꯑꯩꯈꯣꯏꯕꯨ ꯅꯨꯡꯁꯤꯕꯁꯨ ꯐꯪꯉꯔꯣꯏ
ꯑꯗꯨꯒꯤꯁꯨ ꯑꯩꯈꯣꯏꯒꯤ ꯍꯥꯏꯗꯤ ꯑꯩꯈꯣꯏꯗꯣ ꯑꯗꯨꯒꯨꯝꯕ ꯑꯦꯛꯁꯄꯤꯔꯤꯌꯦꯟꯁ ꯑꯗꯨꯗꯁꯨꯀꯣ
ꯎꯝ
ꯑꯩꯈꯣꯏ ꯑꯩꯈꯣꯏ ꯑꯗꯨꯃꯥꯏꯅ ꯇꯧꯔꯦ ꯈꯣꯠꯂꯦ ꯍꯥꯏꯕꯗꯣ ꯇꯥꯕꯒꯤ ꯑꯩꯗꯣ ꯑꯩꯈꯣꯏꯗ ꯀꯤꯕ ꯍꯥꯏꯗꯤ ꯑꯩꯈꯣꯏꯁꯨ ꯇꯥꯝꯕ ꯉꯝꯗꯦꯅ ꯎꯝ ꯄ꯭ꯔꯄ ꯍꯥꯏꯣ ꯑꯗꯨꯒ
ꯑꯗꯨꯒꯤꯅ‌ꯦ
ꯑꯁ‌ꯦꯕ ꯑꯥꯏꯗꯤ ꯌꯥꯝ ꯀꯤꯌ‌ꯦ
ꯈꯪꯗ꯭ꯔꯦꯁꯦ ꯑꯩꯉꯣꯟꯗꯗꯤ ꯅꯨꯄꯥ ꯂꯥꯛꯇꯦ
ꯑꯦ
ꯎꯝ ꯊꯥꯖꯗꯦ ꯅꯪꯁꯨ ꯍꯥꯏꯗꯣꯛ ꯀꯅꯤ ꯍꯥꯏꯗꯣꯛꯀꯅꯤ ꯁꯨꯝꯍꯥꯏ ꯍꯥꯏꯗꯣꯛꯇꯦ
ꯊ ꯅꯇ ꯒꯤꯅꯦ ꯂꯩꯔꯤ ꯀ
ꯂꯩꯌꯦ
ꯍꯩꯗꯣꯛꯑꯔꯣꯏꯗꯕ꯭ꯔꯥ ꯂꯩꯔꯗꯤ ꯍ ꯍꯥꯏꯗꯣꯛꯀꯅꯤ ꯀꯔꯤ ꯀ ꯈꯥꯅꯥꯕ ꯂꯩ
ꯊꯖꯥꯗꯦ ꯊꯖꯥꯗꯦ ꯊꯖꯥꯗꯦ
ꯅꯩꯔꯗꯤ ꯍꯥꯏꯩꯗꯨꯇꯅꯤ ꯍꯥꯏꯜ ꯋꯥ ꯑꯩ ꯑꯩꯒꯤꯁꯨ ꯑꯩꯒꯤꯁꯨ ꯀꯔꯤ ꯀꯅꯥꯕ ꯂꯩ ꯂꯩꯕ ꯍꯥꯏꯗꯣꯝꯇꯒꯤ ꯅꯠꯇ꯭ꯔꯣ
ꯎꯝ
ꯑꯁ ꯑꯩꯈꯣꯏ ꯍꯣꯏ ꯑꯅꯤꯁꯨ ꯀꯔꯤꯔ ꯕꯤꯖꯤꯅꯦꯁ ꯑꯃ ꯍꯥꯎꯁꯤꯔ
ꯍꯔꯁꯦ ꯍꯔꯁ ꯍꯔꯒꯦꯀꯣꯃ ꯀ
ꯑꯩ ꯑꯩ ꯉꯁꯤꯀꯣ ꯄꯦꯟꯗꯕ ꯑꯃ ꯂꯥꯛꯌꯦꯦ
ꯀꯥꯏ
ꯑꯩꯈꯣꯏ ꯍꯥꯏꯕꯗꯤ ꯄꯩꯁꯥ ꯂꯥꯏꯇꯕ ꯃꯤꯗꯤ ꯐꯖꯕ ꯋꯥꯈꯜꯗ ꯑꯃ ꯂꯥꯏꯔꯁꯨ ꯑꯗꯨ ꯁꯨꯝ ꯊꯕꯛ ꯇꯧꯍꯟꯥꯟꯕ ꯀꯔꯤ ꯍꯥꯏꯒꯗ꯭ꯔꯥ ꯃꯄꯥꯟꯗ ꯊꯣꯛꯅꯕ ꯃꯤ ꯃꯌꯥꯝꯅ ꯎꯅꯕ ꯇꯥꯎꯕ ꯉꯝꯗꯕꯗꯣ ꯑꯩꯈꯣꯏꯗꯤ ꯁꯨꯃꯥꯏꯅ ꯇꯥꯎꯒꯗ꯭ꯔꯅ ꯑꯩꯈꯣꯏꯒꯤ ꯉꯁꯤ ꯑꯩ ꯐꯦꯁꯕꯨꯛꯇ ꯑꯃ ꯍꯥꯎꯕ ꯎꯕꯀꯣ ꯑꯩꯈꯣꯏꯒꯤ ꯑꯩꯈꯣꯏꯒꯤ ꯈꯨꯟꯒꯤ ꯑꯗꯨꯒꯤ ꯃꯍꯥꯎ ꯑꯃꯒꯤ ꯋꯥꯔꯤ ꯑꯃ ꯎꯑꯦꯕ ꯑꯗꯨꯁꯨ ꯑꯩ ꯑꯩꯁꯨ ꯅꯍꯥꯟꯋꯥꯏꯗꯒꯤ ꯑꯁꯤꯒꯤ ꯑꯥꯏꯗꯤꯌꯥꯁꯦ ꯂꯥꯏꯔꯒ ꯑꯩ ꯅꯣꯠꯕꯨꯛꯇ ꯏꯔꯒ ꯀꯣ ꯑꯦ ꯚꯤꯜ ꯇꯥꯎꯕ ꯍꯥꯎꯕꯅꯦꯕ ꯎꯝ ꯆꯍꯤ ꯑꯃ ꯀꯨꯝꯕꯗ ꯑ ꯅꯦꯛꯁꯇ ꯑꯩꯒꯤ ꯏꯃꯥꯗ ꯍꯥꯏꯔ ꯃꯉꯣꯟꯗ ꯄꯩꯁꯥ ꯃꯉꯣꯟꯗ ꯍꯥꯏꯔꯒ ꯇꯥꯎꯕ ꯍꯥꯎꯁꯤꯔꯅ ꯑꯩꯅ ꯈꯟꯕ ꯀꯥꯟꯗ ꯃꯤ ꯃꯤꯅ ꯍꯥꯟꯟꯅ ꯇꯥꯎꯊꯣꯛꯈ꯭ꯔꯦꯕ ꯑꯩꯗꯤ ꯁꯤꯗꯤ ꯑꯩꯈꯣꯏ ꯀꯣꯂꯦꯖ ꯀꯥꯔꯤꯉꯥꯏꯗꯀꯣ ꯑꯩꯈꯣꯏꯒꯤ ꯏꯪꯂꯤꯁꯇ ꯁꯕꯖꯦꯛ ꯑꯃꯗ ꯑꯩꯈꯣꯏ ꯑꯩꯈꯣꯏꯒꯤ ꯋꯥꯔꯤ ꯑꯃ ꯉꯍꯥꯒꯤ ꯋꯥꯔꯤ ꯑꯃ ꯂꯥꯛꯑꯦꯕ ꯑꯗꯨꯗꯨꯗꯒꯤ ꯎ ꯑꯗꯨꯒꯤꯗꯒꯤ ꯏꯟꯁꯄꯔ ꯌꯥꯝꯅ ꯇꯥꯎꯔꯒ ꯑꯃꯨꯛ ꯑꯩꯅ ꯅꯨꯡꯉꯥꯏ ꯍꯥꯏꯕ ꯑꯗꯨꯒ ꯑꯩꯅ ꯑꯗꯨꯒꯤ ꯑꯥꯏꯗꯤꯌꯥꯗꯣ ꯑꯩꯉꯣꯟꯗ ꯑꯗꯨꯝ ꯉꯥꯏꯔꯒ ꯅꯦꯛꯁ ꯏꯌꯥꯔꯒꯨꯝꯕꯗꯤ ꯇꯥꯎꯁꯤꯔꯅ ꯑꯦ ꯑꯗꯨꯨꯝ ꯍꯟꯕ ꯂꯥꯏꯔꯒꯅ ꯃꯤꯅ ꯍꯥꯟꯅ ꯇꯧꯊꯣꯛꯈ꯭ꯔꯕꯗꯣ ꯑꯁ ꯑꯩ ꯉꯁꯤ ꯌꯥꯝ ꯄꯦꯟꯗꯦ ꯑꯗꯨꯒ ꯑꯩꯈꯣꯏ ꯑꯩꯅ ꯈꯥꯡꯅꯕ ꯅꯨꯄꯥꯗꯣ ꯎꯝ ꯑꯗꯨ ꯑꯣꯏꯁꯨ ꯑ ꯅꯍꯥꯟꯅ ꯇꯧꯅꯤꯡꯕꯗꯣ ꯑꯩꯅ ꯍꯥꯟꯅ ꯇꯧꯅꯤꯡꯕꯗꯣ ꯑꯗꯨꯒꯤꯅꯤꯗ
ꯣꯏꯗꯣ ꯍꯋꯥꯣꯏꯦ ꯍ ꯇꯥꯎꯗꯦꯕꯕꯥꯅꯔꯤ
ꯎꯝ ꯑꯗꯨ ꯑꯗꯨꯅꯤ ꯑꯁꯨ ꯁꯤꯒꯤ ꯋꯥ ꯜꯁꯦ ꯀꯨꯏꯅ ꯂꯥꯏꯈ꯭ꯔꯦꯕ ꯑꯗꯨꯒꯤꯅꯦ ꯑꯩꯅ ꯌꯥꯝ ꯅꯨꯡꯉꯥꯏꯇꯕꯁꯦ ꯉꯁꯥꯏ ꯑꯩ ꯀꯥꯞꯄꯦ ꯌꯥꯝ ꯅꯨꯡꯉꯥꯏ ꯤ ꯉꯁꯤꯁꯦ ꯑꯁ ꯑꯗꯨ ꯈꯥꯟꯕ ꯀꯥꯟꯗ ꯑꯩꯒꯤ ꯏꯆꯦꯒ ꯑꯩꯅ ꯈꯪꯅꯕ ꯅꯨꯄꯥ ꯑꯩꯅ ꯈꯪꯅꯕ ꯅꯨꯄꯥꯗ ꯍꯥꯏꯔꯀꯥꯟꯗ ꯁꯤ ꯅꯠꯇ꯭ꯔꯁꯨ ꯑꯇꯣꯞꯄ ꯂꯥꯏꯅꯤꯗꯅ ꯑꯇꯣꯞꯄ ꯑꯇꯨꯞꯞꯅ ꯌꯦꯡꯒ ꯂꯥꯏꯔꯣꯅ ꯑꯁ ꯑꯩꯗꯤ ꯀꯥꯞꯅꯤꯡ ꯀꯞꯅꯤꯡꯉꯦ ꯃꯉꯣꯟꯗ ꯍꯥꯏꯔꯒ ꯀꯔꯤ ꯀꯥꯞꯅꯤꯡꯕꯅ ꯑꯗꯨꯒ ꯅꯣꯏꯗꯤ ꯈꯥꯟꯗꯕꯅꯤꯅ ꯅꯣꯏꯗꯤ ꯁꯤꯨꯒꯨꯝꯕ ꯈꯥꯟꯗꯕ ꯕꯅꯤꯅ ꯅꯣꯏ ꯇꯤꯐꯜꯁ ꯑꯅ ꯍꯧꯖꯤꯛ ꯇꯥꯎꯕꯁꯦ ꯅꯣꯏ ꯅꯣꯏꯗꯤ ꯈꯪꯉꯔꯣꯏ ꯑꯩ ꯏꯁꯥꯅ ꯈꯪꯉꯦ ꯑꯩꯁꯦ ꯌꯥꯝ ꯅꯨꯡꯉꯥꯏꯇꯦꯅꯀꯣ
ꯎꯝ
ꯑꯁꯦꯡꯕ ꯅꯨꯡꯉꯥꯏꯇꯦ ꯁꯤ ꯑꯩ ꯎꯕ ꯀꯥꯟꯗ ꯃꯤ ꯃꯤꯉꯣꯟ ꯃꯤꯅ ꯐꯅ ꯇꯧꯊꯣꯛ ꯗꯣ ꯑꯩ ꯍꯣꯔꯦꯟꯦꯟ ꯅꯪꯉꯣꯟꯗ ꯊꯥꯔꯛꯑꯀꯦ ꯅꯪꯁꯨ ꯌꯦꯡꯉꯨ
ꯋꯥ
ꯍꯥꯏꯗꯤ ꯑꯗꯨꯒꯨꯝꯕ ꯑꯥꯏꯗꯤꯌꯥꯗꯣ ꯍꯦꯛ ꯂꯥꯏꯕꯁꯦ ꯑꯩꯈꯣꯏꯒꯤ ꯁꯧꯒ꯭ꯔꯤꯒꯤ ꯃꯅꯥꯗꯣ ꯈꯪꯉꯦꯀꯣ ꯁꯧꯒꯔꯤ ꯁꯧꯒ꯭ꯔꯤ ꯔꯣ ꯑꯗꯨ ꯍꯥꯟꯅ ꯅꯤꯡ ꯍꯥ
ꯃꯔꯨꯗꯨꯔꯥ
ꯃꯔꯨꯗꯣ ꯑꯗꯨꯁꯨ ꯌꯥꯝ ꯍꯥꯎꯋꯦꯗꯅ ꯑꯩꯗꯤ ꯌꯥꯝ ꯄꯥꯝꯕꯒꯤꯀꯣ ꯃꯤ ꯃꯌꯥꯝꯁꯨ ꯄꯥꯝꯒꯅꯤ ꯑꯗꯨ ꯀ ꯑ ꯑꯗꯨ ꯀ ꯑ ꯍꯅꯤ ꯄꯗꯣ
ꯎ
ꯎꯝ ꯑꯗꯨ ꯑꯗꯨꯗ ꯑꯩꯒꯤ ꯐꯥꯔꯁ ꯑꯩꯒꯤ ꯋꯥꯈꯜꯗ ꯑꯍꯥꯟꯕ ꯊꯣꯛꯂꯛꯑꯦ ꯑꯗꯨꯒ ꯉꯁꯤ ꯃꯤ ꯑꯇꯣꯞꯄꯅ ꯍꯥꯟꯅ ꯇꯥꯎꯈ꯭ꯔ ꯑ ꯁꯧꯒ꯭ꯔꯤ ꯃꯔꯨꯗꯤ ꯃꯣꯏ ꯇꯥꯎꯗꯦ ꯑꯗꯨꯔꯁꯨ ꯑꯃꯗꯨꯗꯤ ꯇꯥꯎꯋꯦꯕ ꯑꯗꯨꯒ ꯑꯇꯣꯞꯄ ꯀꯔꯤ ꯇꯥꯎꯕ ꯃꯥꯜꯂꯦ ꯍꯥꯏꯗꯤ ꯌꯦꯟꯆꯥꯛꯒꯨꯝꯕ ꯑꯗꯣ ꯑꯗꯨꯝ ꯈꯜꯂꯒ ꯍꯦꯛ ꯑꯩꯅ ꯇꯨꯋꯦꯜꯐ ꯂꯣꯏꯕ ꯀꯥꯟ ꯂꯣꯏꯕ ꯀꯥꯟꯗꯒꯤꯀꯣ ꯁꯤꯒꯤ ꯇꯧꯔꯒ ꯁꯤ ꯑꯩ ꯍꯧꯖꯤꯛ ꯇꯥꯎꯕꯒꯤ ꯇꯥꯎꯕ ꯊꯕꯛ ꯕꯥꯛꯁꯦ ꯐꯪꯗ꯭ꯔꯗꯤ ꯑꯩ ꯑꯁꯤꯗꯤ ꯁꯣꯏꯗꯅ ꯇꯥꯎꯕꯅꯤꯅꯀꯣ ꯑꯦ ꯄ꯭ꯂꯥꯟ ꯇꯧꯔꯀꯥꯟꯗ ꯃꯤ ꯑꯇꯣꯞꯄꯗꯨꯁꯨ ꯍꯥꯏꯗꯣꯛꯇꯦ ꯑꯩ ꯑꯩꯅ ꯇꯥꯎꯒꯅꯤ ꯇꯥꯎꯅꯤꯥꯎ ꯉꯝꯒꯅꯤ ꯉꯝꯒꯅꯤ ꯉꯝꯗ꯭ꯔꯁꯨ ꯑꯩꯅ ꯉꯥꯝꯅꯕ ꯇꯥꯎꯔꯒꯦ ꯑꯩ ꯍꯧꯖꯤꯛ ꯇꯥꯎꯕ ꯊꯕꯛ ꯐꯪꯂ ꯇꯦꯟꯅ ꯑꯁ ꯇꯧꯔꯀꯥꯟꯗ ꯉꯁꯤꯗꯣ ꯉꯁꯤ ꯌꯥꯝ ꯅꯨꯡꯉꯥꯏꯇꯦ ꯎꯝ ꯌꯥꯝ ꯅꯨꯡꯉꯥꯏꯇꯦ ꯑꯩ
ꯑꯩꯈꯣꯏ ꯑꯩꯈꯣꯏ ꯅꯍꯥꯟ ꯑ ꯈꯣꯡꯎꯞꯀꯤ ꯑꯩꯈꯣꯏ ꯍꯥꯟꯅ ꯑꯩꯈꯣꯏ ꯍꯥꯏꯕꯗꯣ
ꯎꯝ
ꯑꯩꯈꯣꯏ ꯌꯣꯟꯁꯤꯔꯥꯅ ꯑꯩꯈꯣꯏ ꯑꯅꯤ ꯋꯥꯔꯤ ꯁꯥꯟꯅꯕꯗꯣ ꯑꯗꯨꯀꯥꯟꯗ ꯑꯩꯒꯤ ꯑꯩ ꯍꯧꯖꯤꯛ ꯍꯥꯏꯔꯤꯕ ꯑꯥꯏꯗꯤꯌꯥꯁꯦ ꯑꯩ ꯅꯪꯉꯣꯟꯗ ꯍꯥꯏꯁꯤꯔꯥꯅꯀꯣ ꯑꯗꯣ ꯍꯥꯏꯁꯤꯔꯥꯅꯗꯤ ꯈꯟꯕꯅꯦꯕ ꯑꯗꯨ ꯑꯣꯏꯔꯁꯨ ꯍꯧꯖꯤꯛꯇꯤ ꯍꯣꯔꯦꯟ ꯑꯗꯨ ꯇꯥꯞꯅ ꯍꯥꯏꯔꯒꯦꯗ ꯑꯗꯨ ꯈꯪꯗꯦꯅ ꯑꯩ ꯑꯗꯨꯝ ꯑꯁꯨꯝ ꯂꯥꯛꯌꯦꯕꯗꯣ ꯃꯤꯉꯣꯟꯗ ꯍꯥꯏꯗꯣꯛꯅꯤꯡꯕ ꯀꯔꯤ ꯍꯥꯏꯗ꯭ꯔꯥ ꯃꯤꯟ ꯄꯝꯒꯗ꯭ꯔ ꯃꯤꯅ ꯄꯥꯝꯒꯗ꯭ꯔ ꯑꯗꯨꯒꯤ ꯋꯥꯈꯜ ꯂ ꯍꯥꯏꯕꯒꯤꯀꯣ
ꯑꯩꯁꯨ ꯃꯤ ꯑꯃ ꯑꯣꯏꯕ
ꯑꯩꯒꯤ ꯏꯅꯥꯎꯅꯨꯄꯥꯁꯦ ꯑꯩ ꯌꯦꯡꯅꯒꯅꯨ ꯍꯥ
ꯅ ꯅꯅꯤꯝ ꯁ ꯃꯥꯅꯦꯕ ꯅ ꯑꯥ ꯐꯅ ꯑꯗꯤ ꯍ ꯧ ꯋꯥꯅ ꯅꯠꯇ ꯂ ꯃꯤ ꯑꯗꯨꯝꯨꯝꯕꯨꯗ ꯑꯣꯏꯗꯤꯣꯏꯁꯥꯏ ꯇꯧꯔꯗꯤꯀꯣ
ꯑꯩꯁꯨ ꯈꯟꯕꯅꯦ ꯑꯗꯣ ꯑꯁꯤꯒꯤꯒꯤ ꯆꯍꯤꯗ ꯑꯩ ꯍꯥꯟꯅ ꯀꯤꯔꯁꯨ ꯀꯤꯗ꯭ꯔꯁꯨ ꯀꯔꯤ ꯊꯣꯛꯀꯅꯤ ꯍꯥꯏꯕꯗꯣ ꯑꯩꯉꯣꯟꯗ ꯑꯁ ꯑꯩꯈꯣꯏꯒꯤ ꯊꯋꯥꯏꯁꯦ ꯆꯥꯎꯗꯕꯒꯤꯅꯤ ꯁꯨꯃꯥꯏꯅ ꯊꯣꯛꯄꯁꯦ ꯆꯥꯎꯕꯗꯤ ꯑꯁꯤꯒꯤ ꯆꯍꯤꯗꯒꯤ ꯑꯩ ꯍꯥꯎꯔꯅꯤ ꯍꯥꯟꯗꯦ ꯑꯩ ꯈꯟꯕꯅꯦ ꯑꯩꯈꯣꯏ ꯕꯤ ꯑꯦ ꯍꯦꯛ ꯂꯣꯏꯔꯀꯥꯟꯗ ꯇꯧꯁꯤꯔꯅ ꯀꯣ ꯌꯒꯥ ꯑꯃꯃꯨꯛ ꯑꯁꯤꯒꯤ ꯇꯥꯋꯔꯒꯅ ꯑꯁꯤ ꯑꯣꯏꯗ꯭ꯔꯗꯤ ꯑꯗꯨ ꯑꯗꯨꯗꯣ ꯇꯥꯎꯕꯅꯤꯅꯀꯣ ꯑꯁ ꯑꯩꯁꯤ ꯅꯨꯡꯉꯥꯏꯇꯦ ꯈꯟꯕꯗ
ꯎꯝ ꯑꯗꯨꯒꯔ
ꯃꯊꯥꯡꯂꯗꯤ ꯃꯊꯪꯉꯦ ꯆꯍꯤꯁꯦ ꯈꯪꯉꯗ ꯁꯤꯦꯡꯒꯤꯠꯇꯕꯁꯤꯦꯂ ꯂꯈꯠꯁꯤꯦꯔ ꯑ ꯀ ꯑꯩꯈꯣꯏ ꯏꯃꯥ ꯕꯕꯥꯗ ꯍꯥꯟꯅ ꯋꯥꯔꯤ ꯐꯖꯅ ꯁꯥꯔꯒ ꯑꯩꯒꯤ
ꯍꯥꯏꯗꯣ ꯑꯣ ꯍꯥꯏꯗꯣ
ꯑꯁ ꯑꯩ ꯌꯥꯝ ꯄꯥꯝꯃꯨ ꯄꯥꯝꯃꯨꯈ꯭ꯔꯦꯕ ꯑꯩ ꯈꯟꯕꯗꯣ ꯃꯤ ꯑꯇꯣꯞꯄꯅ ꯍꯥꯟꯅ ꯇꯥꯎꯕꯗꯣ ꯑꯩꯗꯤ ꯌꯥꯝꯅ ꯀꯔꯤ ꯍꯥꯏꯒꯗ꯭ꯔꯥ
ꯑꯣ
ꯑꯩ ꯅꯨꯡꯉꯥꯏꯇꯕꯗꯣ ꯑꯗꯨꯒ ꯑꯁꯤꯒꯤ ꯆꯍꯤꯗꯒꯤ ꯑ ꯁꯥꯎꯔꯗꯤ ꯑꯩ ꯊꯥꯒꯗꯕꯅꯤꯅ ꯈꯜꯂꯒ ꯂꯩꯔꯦ
ꯌꯦꯟ ꯄ ꯈꯔꯅ
ꯌꯥꯝ ꯅꯨꯡꯉꯥꯏꯇꯦ ꯎ ꯅꯪ ꯉꯁꯥꯏ ꯀꯣꯜ ꯇꯧꯔꯛꯄꯗꯣ ꯑꯗꯨ ꯀꯥꯞꯄ ꯂꯣꯏꯔꯦ ꯀꯅꯤ ꯅꯪ ꯀꯣꯜ ꯇꯧꯔꯛꯑꯦ ꯑꯣ ꯀ ꯄꯜꯂꯣꯏꯔꯒ ꯑꯩꯒꯤ ꯀꯔꯤ ꯎ ꯑꯩꯒꯤ ꯅ ꯇꯣꯗꯣ ꯇꯣ ꯏꯆꯥꯔꯖ ꯇꯥꯕ ꯀꯥꯟꯗ ꯅꯪ ꯀꯣꯜ ꯇꯧꯔꯛꯑꯦ
ꯍꯂꯣ
ꯅꯣꯏꯒꯤ ꯅꯆꯥꯅꯨꯄꯤꯗꯤ ꯊꯥ ꯀꯌꯥ ꯁꯨꯔꯦ
ꯃꯉꯥ ꯍꯂꯤ
ꯑꯗꯨꯗꯤ ꯍꯥꯏꯩꯔꯝꯒꯅꯤ
ꯁꯔꯨꯛ ꯌꯥ ꯗꯧꯔꯦꯔꯦ ꯏꯃꯃꯥ